ꯆꯠ ꯍꯒ
ꯀꯩ ꯢꯟꯁꯥꯡꯅꯣ
ꯌꯦꯟ ꯐꯨꯠꯂꯦ ꯑꯩꯈꯣꯏꯗꯤ ꯆꯥꯔꯔꯣꯏ ꯀꯩꯅꯣ ꯆꯥꯕ ꯆꯠꯂꯨꯕꯒꯤ ꯈꯣꯢꯕꯥꯒꯤ ꯎꯝ
ꯆꯥꯕ ꯑꯗꯨꯝ ꯂꯥꯛꯁꯤꯔꯥ ꯀꯩꯅꯣ
ꯂꯥꯛꯎ ꯀꯩꯅꯣ ꯅꯣꯏ ꯉꯁꯥꯏ ꯀꯔꯤ ꯀꯔꯤ ꯂꯩꯔꯛꯀꯦ
ꯀꯌꯤꯝ ꯂꯩꯔꯛꯇꯦꯗ ꯋꯥꯛꯀꯤꯡ ꯆꯠꯄꯒꯤ ꯈꯣꯡꯒ꯭ꯔꯥꯎ ꯑꯃ ꯐꯨꯔꯤꯠ ꯑꯃ ꯑꯗꯒꯤ ꯑꯉꯥꯡꯒꯤ ꯈꯣꯡꯎꯞ ꯑꯅꯤ ꯕꯨꯡꯉꯣꯒꯤ ꯈꯣꯡꯎꯞ ꯑꯃ ꯈꯣꯡꯎꯞ ꯑꯍꯨꯝ ꯍꯥ
ꯂꯨꯄꯥ ꯀꯌꯥꯃꯨꯛ ꯆꯪꯒ꯭ꯔꯒꯦ
ꯑꯁ ꯆꯪꯕ ꯍꯥꯏꯖꯦ ꯂꯩꯕꯗꯕꯨꯗꯤ ꯄꯩꯁꯥꯗꯣ ꯌꯥꯝ ꯆꯪꯗꯦꯕ ꯂꯨꯄꯥ ꯆꯥꯝ ꯑꯩꯒꯤꯗꯣ ꯂꯨꯄꯥ ꯆꯍꯨꯝꯌꯥꯡꯈꯩ ꯆꯥꯝꯔꯤ ꯆꯥꯝꯔꯤꯌꯥꯡꯈꯩ ꯈꯛꯇꯅꯦꯕ ꯆꯪꯉꯤꯗꯣ ꯆꯥꯕꯗ ꯂꯨꯄꯥ ꯆꯥꯝꯔꯤꯒ ꯃꯔꯐꯨꯃꯨꯛ ꯆꯪꯒ꯭ꯔꯦ
ꯏꯃꯥꯏꯄꯦꯝꯃꯥ
ꯆꯥ ꯑꯣꯀꯦꯗ ꯆꯪꯉꯒ ꯆꯥꯔꯛꯑꯦꯕ
ꯎꯝ
ꯑꯗꯨꯒꯅꯦ ꯑꯣꯀꯦꯗ ꯆꯪꯉꯥ ꯆꯥꯔꯛꯄꯗꯨꯅꯅꯦ ꯆꯥꯛꯇꯣ ꯑ ꯆꯥꯂꯨꯛꯇꯨꯗ ꯂꯨꯄꯥ ꯆꯅꯤ ꯆꯅꯤ ꯑꯣꯏꯕꯖꯥꯠꯅꯦ ꯑꯗꯨꯗꯨꯒ ꯄꯦꯛ ꯀꯩ ꯆꯥꯗꯣꯏꯅꯣ ꯍꯪꯕ ꯍꯥꯏꯇꯥꯔꯦ ꯑꯗ ꯑꯈꯣꯏꯅ ꯃꯛ ꯑ ꯀꯂꯦꯖꯥꯒꯨꯝꯕ ꯃꯛ ꯃꯀꯟ ꯑꯉꯧꯕꯗꯨ ꯆꯥꯒꯦ ꯍꯥꯏꯔꯒ ꯂꯧꯔꯕ ꯑꯗꯨꯒ ꯃꯛ ꯀꯟ ꯑꯉꯧꯕꯗꯨꯅ ꯑꯃꯨꯛ ꯂꯨꯄꯥ ꯃꯔꯐꯨ ꯑꯣꯏ ꯂꯩꯔꯝꯃꯦ ꯂꯨꯄꯥ ꯆꯥꯝꯔꯤꯒ ꯃꯔꯐꯨ ꯇꯥꯔꯦꯗꯅ ꯂꯨꯄꯥ ꯂꯤꯁꯤꯡ ꯑꯃ ꯑꯗꯨꯝ ꯂꯣꯏꯁꯤꯜꯂ ꯂꯥꯛꯑꯦ
ꯅꯠꯇꯦ ꯀꯩꯅꯣꯗꯣ ꯀꯌꯥ ꯀꯌꯥ ꯍꯥꯞꯀꯦꯕ ꯃꯀꯟꯗꯣ
ꯃꯀꯟ ꯑꯅꯤ ꯑꯍꯨꯝ ꯍꯥꯞꯄ ꯃꯥꯜꯂꯦ ꯃꯀꯟ ꯑꯍꯨꯝ ꯑꯗꯨꯒ ꯀꯂꯦꯖꯥ ꯀꯂꯦꯖꯥ ꯑꯇꯣꯏꯕ ꯑꯇꯣꯏꯕ ꯍꯥꯏꯖꯦ ꯑꯝ ꯃꯄꯨꯝꯗ ꯑꯅꯤ ꯍꯥꯞꯄ ꯃꯥꯜꯂꯦ ꯈꯔ ꯇꯣꯏꯔꯦ ꯑꯗꯨꯗ ꯂꯨꯄꯥ ꯃꯔꯐꯨꯅꯦꯌꯦ
ꯑꯈꯣꯏ ꯐꯅꯌꯥꯝ ꯆꯥꯔꯛꯍꯦ ꯑꯈꯣꯏꯗꯤ ꯅꯣꯏ ꯑꯗꯨꯗꯤ ꯈꯤꯇꯪꯅꯤ ꯑꯈꯣꯏꯒꯤ ꯑ ꯒꯥꯔꯤ ꯊꯥꯎꯖꯨ ꯍꯥꯜꯂꯦ ꯑꯩꯅ ꯑꯗꯨꯒ ꯎꯝ
ꯆꯥꯕ ꯉꯝꯗꯗꯅꯅꯦ ꯄꯣꯂꯤꯊꯤꯟ ꯄꯤꯔꯛꯑꯣ ꯍꯥꯏꯔꯦ ꯃꯣꯏꯗ ꯑꯗꯨꯗꯨꯒ ꯃꯣꯏꯗꯒꯤ ꯆꯦꯔꯪꯗꯣ ꯂꯧꯔꯦ ꯔꯕꯔꯖꯨ ꯄꯤꯔꯛꯑꯦ ꯑꯗꯨꯗꯣ ꯇꯧꯔꯒ ꯀꯤꯁꯜꯂꯥ ꯄꯨꯔꯥ ꯂꯥꯛꯑꯦ ꯌꯨꯝ ꯌꯧꯔꯒ ꯕꯨꯡꯉꯣꯒ ꯏꯕꯨꯡꯉꯣꯒ ꯃꯣꯏ‌ ꯑꯅꯤ ꯑꯃꯨꯛ ꯄꯤꯖꯔꯦ ꯅꯣꯛꯅꯤꯡꯕꯖꯤꯗꯤ ꯍꯦꯛꯇ ꯑꯈꯣꯏ ꯅꯥꯎꯅ ꯑꯁ ꯍꯪꯉꯨ ꯍꯪꯉꯨ ꯀꯥꯏꯅ ꯇꯧꯔꯒ ꯍꯪꯉꯦ ꯍꯪꯉꯒ ꯆꯤꯔꯪꯗꯣ ꯅꯝꯗꯅ ꯂꯧꯋꯤꯅꯤ ꯍꯥꯏꯕ ꯄꯣꯂꯤꯊꯤꯟꯗꯣ ꯑꯗꯨꯗꯨꯒ ꯌꯣꯝꯖꯜꯂ ꯄꯨꯔꯂꯥꯛꯑꯦ ꯍꯥꯏꯅꯤꯅꯦ ꯃꯤ ꯑꯇꯣꯞꯄ ꯆꯥꯕꯒꯩꯗꯨꯗꯤ ꯑꯝꯇ ꯂꯦꯝꯗꯦꯕꯣ ꯑꯈꯣꯏ ꯅꯥꯎ ꯏꯕꯅꯤꯒꯤꯗꯨꯅꯅꯦ ꯂꯦꯝꯃꯕ ꯍꯥꯏꯇꯥꯔꯦ
ꯎꯝ ꯐꯤꯒꯔ ꯁꯦꯝꯃꯒ ꯆꯥꯔꯕꯅꯤꯅ
ꯎꯝ ꯐꯤꯒꯔ ꯁꯦꯝ ꯆꯥꯕꯥ ꯐꯤꯒꯔ ꯁꯦꯝꯃꯥ ꯆꯥꯕꯥ ꯍꯥꯏꯖꯦ ꯑꯩꯗꯣ ꯍꯥꯏꯕꯩꯋꯥꯅꯤ ꯑꯗꯨꯝ ꯌꯥꯝ ꯆꯥꯕ ꯉꯝꯗꯦꯕ
ꯎꯝ
ꯄ꯭ꯂꯦꯠ ꯃꯆꯥ ꯑ ꯄ꯭ꯂꯦꯠꯇꯨꯗ ꯍꯥꯞꯄꯅꯤ ꯇꯦꯡꯀꯣꯠ ꯃꯆꯥ ꯃꯆꯥ ꯍꯥꯏꯗꯅ ꯍꯥꯞꯄꯩꯗꯣ ꯑꯗꯨ ꯑꯦꯟꯖꯥꯡꯗꯣ ꯂꯣꯡ ꯂꯦꯝꯃꯦ ꯑꯗꯨꯒꯤ ꯍꯥꯞꯆꯤꯜꯂ ꯌꯣꯝꯖꯜꯂ ꯄꯨꯔ ꯂꯥꯛꯄꯅꯤꯗꯅ
ꯑꯈꯣꯏꯗꯤꯅꯦ ꯑꯈꯣꯏꯗꯤ ꯌꯥꯝ ꯑꯈꯣꯏꯗꯤ ꯂꯨꯄꯥ ꯑꯈꯣꯏꯖꯨ ꯂꯨꯄꯥ ꯂꯤꯁꯤꯡꯃꯨꯛꯀꯤ ꯑꯗꯨꯝ ꯌꯨꯝꯗ ꯂꯩꯔꯛꯄꯩꯒ ꯀꯩꯒꯥ
ꯄꯥ ꯃꯔꯤꯡꯗꯪꯗ
ꯇ ꯑ ꯅꯠꯇꯦꯍꯦ ꯑꯇꯣꯞꯄ ꯃꯅꯨꯡꯁꯥ ꯊꯣꯡꯕ ꯆꯥꯔꯛꯏ ꯌꯦꯟꯖꯨ ꯆꯥꯔꯛꯏ ꯑꯗꯩ ꯈꯥꯖꯤꯡ ꯀꯥꯡꯍꯧ ꯆꯥꯔꯛꯏ ꯑꯗꯨꯗꯒꯤꯗꯤ ꯑꯣꯛ ꯃꯈꯣꯡ ꯑꯗꯒꯤ ꯁꯟ ꯃꯎꯟ ꯊꯛꯁꯨ ꯊꯛꯂꯛꯑꯦ ꯕꯦꯝꯃꯥꯒ ꯑꯦ ꯕꯦꯝꯃꯒ ꯏꯕꯨꯡꯉꯣꯒꯅꯦ ꯊꯛꯏꯖꯤꯅ ꯑꯥꯗ ꯂꯨꯄꯥ ꯆꯥꯇ꯭ꯔꯦꯠꯀꯤ ꯆꯥꯔꯛꯑꯦ ꯑꯗꯨꯗꯒꯤ ꯂꯨꯄꯥ ꯆꯅꯤ ꯆꯍꯨꯝ ꯑꯃꯒꯤ ꯂꯩꯔꯛꯑꯦ
ꯑꯁ ꯊꯛꯄꯩꯗꯨꯗꯤ ꯊꯛꯅꯤꯄꯗꯣ ꯊꯛꯅꯤ ꯈꯪꯉꯗꯤ ꯂꯥꯛꯑꯝꯗꯧꯅꯤꯉ ꯑꯩꯩꯅ ꯐꯠꯅꯤꯡꯅꯤꯡꯉ
ꯆꯠꯁꯤ ꯍꯥꯏꯗ꯭ꯔꯣ ꯑꯩꯈꯣꯏꯅ ꯅꯣꯏꯅ ꯌꯥꯗꯕ ꯅꯠꯇ꯭ꯔꯣ ꯎꯝ ꯅꯣꯏꯅ ꯌꯥꯗꯕ ꯅꯠꯇ꯭ꯔꯣ
ꯑꯩꯈꯣꯏꯗ ꯍꯜꯂꯛꯄꯕꯨꯗꯤ ꯑꯗꯣꯝꯗ ꯍꯥꯏꯖꯤꯜꯂꯛꯄꯕꯨꯗꯤ ꯅꯪꯉꯤꯅ ꯍꯦꯛꯇꯁꯨ ꯆꯥꯔꯒ ꯍꯜꯂꯛꯑꯕꯅꯤꯅꯅ
ꯎ ꯆꯥꯔꯒ ꯍꯜꯂꯛꯑꯕꯅꯤꯅ ꯆꯥꯕ ꯆꯠꯂꯨꯦ ꯈꯪꯕꯩꯅꯦ ꯑꯩꯈꯣꯏꯅ ꯆꯠꯇ꯭ꯔꯤꯁꯦ ꯑꯗꯒꯤ ꯐꯨꯔꯤꯠ ꯑꯅꯤ ꯂꯩꯔꯦꯑꯦ ꯑꯩꯒꯤ ꯇꯞ ꯇꯞꯅꯕꯤ ꯐꯨꯔꯤꯠ ꯏꯗ ꯂꯝꯂꯏ ꯀꯟꯗꯦ ꯈꯔ ꯁꯣꯟꯒꯤ ꯍꯥꯏꯖꯃꯨꯡꯒꯤꯗꯨꯗꯩꯗꯨꯗ ꯂꯝꯄꯥꯛ ꯑꯃ ꯂꯩꯕꯗꯣ ꯂꯨꯄꯥ ꯃꯆꯥꯥꯃ ꯑꯗꯒꯤ ꯌꯣꯜꯂꯔꯃꯦ ꯁꯟꯗꯦ ꯈꯨꯗꯤꯡꯒꯤ ꯌꯣꯂꯌꯦ ꯑꯗꯨꯗꯒꯤ ꯑꯗꯨꯗꯒꯤ ꯑꯗꯨꯗꯒꯤ ꯑꯗꯨꯗꯒꯤ ꯂꯩꯔꯛꯄ ꯑꯗꯨꯗꯒꯤ ꯂꯩꯔꯛꯔꯕ
ꯀꯌꯥ ꯀꯌꯥ ꯄꯤꯖꯔꯤꯕ
ꯆꯅꯤ ꯌꯥꯡꯈꯩꯒꯤ ꯑꯅꯤ
ꯎꯝ
ꯃꯤꯅꯤꯠ ꯃꯤꯅꯤꯠ ꯃꯤꯅꯤꯠ ꯇꯔꯥ ꯅꯤꯄꯥꯜꯃꯨꯛꯇꯪ ꯑꯗꯨꯒ ꯑꯗꯨꯒ ꯍꯜꯂꯛꯑꯦ ꯐꯤꯖꯥ ꯌꯥꯝ ꯐꯖꯕꯩ ꯁꯦꯀꯦꯟ ꯍꯦꯟꯒꯤꯅꯤꯗ ꯀꯗꯅ ꯀꯗ ꯆꯀꯦ ꯑꯩꯈꯣꯏꯗꯤ ꯑꯥ ꯑꯋꯥꯡꯂꯣꯝꯗꯒꯤ ꯑꯗꯨꯝ ꯆꯠꯂꯦ ꯑꯗꯨꯅ ꯅꯛꯄꯅꯤꯅ
ꯎꯝ
ꯍꯜꯂꯛꯄꯗ ꯋꯥꯡꯉꯗꯒꯤ
ꯂꯩꯔꯝꯃꯦ ꯑꯗꯨꯒꯤ ꯊꯛꯅꯕꯗꯨ ꯂꯩꯔꯧ ꯌꯥꯗ꯭ꯔꯣ
ꯏꯕꯨꯡꯉꯒ ꯑꯩꯈꯣꯏ ꯕꯥꯒ ꯑꯃꯃꯝ ꯂꯣꯏꯁꯤꯟꯅꯈ꯭ꯔ ꯃꯦ ꯄꯥꯏꯒꯤꯅꯤ ꯂꯩꯔꯛꯄꯅꯤ
ꯂꯣꯏꯗꯤ ꯂꯣꯏꯔꯝꯈꯤꯔꯣꯏꯗ ꯑꯃ ꯑꯥꯗ ꯊꯛꯂꯛꯑꯦ ꯍꯥꯏꯗꯨꯕꯨ
ꯁꯥꯏ ꯑꯃ ꯁꯣꯄꯅꯤ ꯃꯣꯏ ꯆꯥꯛ ꯊꯛꯀꯅ
ꯆꯥꯒꯤꯗꯤ ꯇꯥꯜꯂꯤꯍꯦ
ꯏꯕꯣꯅ ꯄꯥꯏꯈꯤꯕꯗꯨꯗꯤ ꯈꯪꯗꯦ ꯑꯩꯈꯣꯏ ꯕꯥꯏꯛꯁꯤꯗꯤ ꯂꯣꯏꯗꯣꯏꯔ ꯈꯤꯇ ꯉꯥꯏꯔꯦ ꯑꯁꯤꯗꯤ ꯃꯥ ꯃꯆꯤꯟ ꯆꯨꯞ ꯆꯨꯞ ꯆꯠꯊꯈ꯭ꯔꯦ
ꯄꯥꯏꯅꯦꯄꯜꯒꯤꯗꯨꯅ ꯍꯥꯎꯕꯅꯦ
ꯄꯥꯏꯅꯦꯄꯜꯒꯤ ꯑꯃꯅꯦ ꯏꯕꯣꯅꯄꯥꯥꯏꯒꯤꯕꯅꯦ ꯍꯣꯔꯦꯟ ꯍꯜꯂꯛꯑꯒ ꯍꯪ ꯌꯥꯅꯤ
ꯍꯪꯉꯣ ꯂꯩꯔꯤ ꯌꯥꯅꯗꯤ ꯐꯣꯟ ꯇꯧꯔꯛꯑꯣ
ꯎꯝ ꯊꯋꯥꯏꯈꯣ ꯌꯥꯎꯕꯗꯣ
ꯊꯛꯅꯤꯡꯉꯦ ꯍꯥꯏꯕ
ꯃꯤꯅꯤꯠ ꯀꯌꯥ ꯆꯠꯂꯒꯦ ꯑꯃꯝꯇ ꯌꯧꯅꯦ
ꯃꯤꯅꯤꯠ ꯃꯤꯅꯤꯠ ꯃꯤꯅꯤꯠ ꯃꯤꯅꯤꯠ ꯃꯤꯅꯤꯠ ꯃꯉꯥ
ꯑꯩꯒꯤ ꯅꯦꯠꯋꯛ ꯅꯨꯡꯉꯥꯏꯇꯕꯒꯤꯀꯣ ꯌꯥꯝꯅ ꯀꯨꯏꯅ ꯆꯪꯕ ꯌꯥꯗꯦꯕ ꯀꯣꯜꯗꯣ
ꯎꯝ
ꯂꯩꯕꯗꯣ ꯇꯧꯋꯦꯕ
ꯉꯁꯥꯏꯅ ꯅꯪ ꯅꯦꯋꯥꯛ ꯌꯥꯗ꯭ꯔꯕ
ꯎꯝ ꯈꯪꯗꯦ ꯀꯃꯥꯏꯅ ꯇꯧꯅꯣ ꯇꯠꯈ꯭ꯔꯤꯗꯣ
ꯃꯊꯟꯇ ꯀꯩꯔꯣ ꯑꯗꯨꯗꯣ
ꯍꯣꯏ ꯍꯣꯏ ꯃꯊꯟ ꯆꯠꯠꯇ꯭ꯔꯤꯅꯦ ꯑꯗꯨꯒꯤꯅꯦ ꯅꯦꯔꯛ ꯌꯥꯗꯕ ꯑꯣꯏꯔꯝꯅꯤꯅ ꯈꯟꯕ ꯑꯩꯈꯣꯏꯅ ꯑꯩꯅ
ꯕꯤꯔ ꯀꯥꯏꯌꯦ ꯃꯤꯅꯤꯠꯇꯣ ꯁꯨꯔꯀꯥꯟꯗ ꯇꯠꯂꯗꯤ ꯐꯩꯗꯅ
ꯋꯥꯗꯤ ꯉꯥꯡꯉꯀꯩꯅꯨꯀꯣ ꯐꯖꯩꯌꯦ ꯀꯔꯤ
ꯀꯩ ꯌꯦꯟꯖꯥꯡꯉꯤꯕ
ꯌꯦꯟꯅ ꯐꯨꯠꯄ
ꯇꯞꯇꯥꯏꯁꯨ ꯑꯃꯨꯛ ꯆꯥꯔꯨꯔꯒ ꯑꯃꯨꯛꯁꯨ ꯑꯃꯨꯛ ꯐꯨꯠꯂ ꯑꯃꯨꯛ
ꯑꯁꯤꯗꯤ ꯑꯩꯈꯣꯏ ꯕꯥꯒꯤꯅꯦꯍꯦ ꯑꯩꯈꯣꯏꯗꯤ ꯆꯥꯛꯒ ꯆꯥꯞꯁꯜꯂ ꯍꯥꯏꯗꯤ ꯀꯩꯅꯣ ꯆꯝꯄ꯭ꯔꯥ ꯃꯍꯤ ꯁꯨꯝꯖꯤꯜꯂꯒ ꯊꯛꯈ꯭ꯔꯕꯅꯦ ꯑꯃꯗꯨꯃ ꯂꯩ ꯂꯛꯑꯣ ꯏꯕꯦꯕ ꯑꯃꯗꯣꯃꯅꯤ ꯂꯣ ꯍꯥꯎ ꯈꯣ ꯍꯥꯎꯅꯦ
ꯊꯛꯅꯤꯡꯅꯤꯡꯉꯁꯨ
ꯊꯛꯄ ꯃꯍꯤꯗꯨꯗꯤ ꯀꯩꯝ ꯍꯥꯎꯇꯦ ꯆꯠꯂꯣ ꯑꯗꯨꯒ
ꯇꯥꯛꯀꯤꯗꯣ ꯍꯥꯡꯇꯕꯅꯤ ꯃꯤ
ꯅꯠꯇꯤꯦ ꯑꯥꯗ ꯀꯣꯝꯂꯥꯒꯤ ꯑꯃꯀꯠ ꯆꯥꯛꯀꯦ ꯑꯃꯀꯛꯅꯦ ꯂꯧꯔꯨꯔꯒ ꯊꯛꯏꯗꯣ ꯀꯣꯝꯂꯥꯒꯤꯗꯣ ꯍꯥꯎꯇꯦꯅ ꯊꯣꯛꯑꯦ ꯑꯗꯨꯒ ꯏꯕꯨꯡꯉꯣꯅ ꯑꯃꯨꯛ ꯀꯩꯅꯣ ꯂꯧꯔꯛꯄ ꯏꯕꯨꯡ ꯏꯕꯨꯡꯉꯣꯒ ꯏꯕꯨꯡꯉꯣꯒ ꯅꯣꯏꯒꯤ ꯏꯕꯦꯝꯃ ꯆꯥꯛꯀꯤꯗꯨꯃ ꯂꯧꯔꯒ ꯌꯥꯜꯂ ꯌꯥꯜꯂ ꯊꯛꯒꯠꯂꯛꯏꯕ
ꯏꯁ ꯆꯥꯛꯀꯤ ꯀꯥꯏꯅ ꯆꯥꯛꯀꯤꯗꯨꯗꯤ ꯑꯗꯨꯝ ꯆꯞ ꯃꯥꯟꯅꯕꯅꯤꯕꯣ
ꯃꯣꯕꯥꯏꯅꯤ ꯌꯥꯅꯤ ꯌꯥꯅꯤ ꯊꯛꯀꯠ ꯂꯩꯅꯤ ꯑꯩꯅ ꯌꯥꯔꯦ ꯃꯣꯕꯥꯅꯤ ꯒꯥꯔꯤꯁꯨ ꯃꯣꯕꯥꯅꯤ ꯇꯣꯡꯕꯅꯦꯕ ꯑ
ꯅꯣꯏ ꯆꯥꯛ ꯆꯥꯔꯦ ꯍꯥꯏꯔꯣꯁꯨ ꯀꯩ ꯍꯥꯏꯅꯣ
ꯆꯥꯗ꯭ꯔꯤꯗ ꯀꯩꯊꯦꯜꯗ ꯒꯥꯔꯤ ꯁꯦꯝꯕ ꯆꯠꯈꯤ ꯇꯈꯦꯜꯗ ꯒꯥꯔꯤ ꯁꯦꯝꯕ ꯆꯠꯈꯤꯑ ꯄꯨꯡꯕꯨꯗꯤ ꯊꯦꯡꯉ ꯄꯣꯠꯅꯦ ꯆꯥꯛ ꯆꯥꯒꯗꯕ ꯃꯤꯗꯨꯅꯦ ꯆꯠꯈ꯭ꯔꯤꯁꯦ ꯑꯗꯨ ꯐꯖꯩ ꯋꯥ ꯉꯥꯡꯀꯅꯣ ꯐꯖꯩ ꯍꯥꯏꯕ ꯑꯅꯤꯃꯛ ꯑꯗꯨ ꯌꯥꯝ ꯐꯖꯩ ꯖꯤꯟꯁꯀ ꯁꯦ ꯖꯤꯟꯁ ꯍꯥꯏꯕ ꯁꯦꯠꯆꯜꯂꯛꯑꯣꯅ
ꯀꯔꯤꯅꯣ ꯅꯪ ꯈꯜꯂꯤꯗꯨꯕꯣ ꯑꯗꯨ ꯌꯥꯗꯌꯦ
ꯅꯪ ꯑꯅꯦꯛꯒ ꯋꯥꯔꯤ ꯁꯥꯔꯤꯁꯦ ꯀꯩꯅꯣ ꯅꯪ ꯉꯥꯡꯉꯗꯨꯕ ꯅꯪꯁꯨ ꯑꯗꯨꯝ ꯈꯨꯝꯃꯛꯛꯑꯣ
ꯋꯥ
ꯆꯤꯟꯁꯕꯁꯦ ꯆꯠꯂꯛꯑꯣ ꯑꯗꯨꯒ ꯑꯗꯨꯝ ꯆꯠ ꯌꯥꯔꯦ
ꯃꯊꯪ ꯁꯟꯗꯦꯗ ꯁꯤꯔꯣ
ꯀꯗꯥꯏꯗꯒꯤ ꯑꯩ ꯇꯣꯞꯇ ꯂꯩꯔꯗꯤ ꯏꯕꯦꯝꯃꯥ ꯅꯔꯁ ꯑꯣꯏꯕꯅꯦ ꯆꯠꯇꯣꯏꯗꯣ ꯅꯔꯁ ꯑꯣꯏꯕ
ꯅ ꯔꯁꯥ ꯑꯣꯏꯕ
ꯑꯝ
ꯑꯥ ꯇꯝꯕ ꯉꯝꯗꯕꯤ ꯃꯇꯝꯐꯥꯎꯅꯦꯕ ꯆꯠꯇꯣꯏꯁꯦ
ꯎꯝ ꯇꯝꯕ ꯉꯝꯗꯕꯤꯒꯤ ꯃꯇꯝꯕꯨꯥꯎꯅꯤ ꯑꯩ ꯑꯩ ꯑꯉꯥꯡ ꯇꯨꯏꯁꯟ ꯂꯧꯕꯗꯨꯁꯨ ꯑꯗꯨꯅ ꯁꯨꯇꯤꯗ ꯊꯥꯗꯣꯛꯑꯝꯒꯗꯕꯅꯤ ꯅꯥꯎꯊꯤꯒ ꯅꯣꯏꯒꯤ ꯏꯕꯦꯝ ꯑꯃꯒ ꯑꯩꯈꯣꯏ ꯏꯅꯥꯎꯅꯄꯤꯗꯨꯒ ꯇꯧꯔꯝꯃꯣꯅ ꯍꯥꯏꯕꯅꯦꯕ ꯑꯩꯅ
ꯑꯝ
ꯑꯗꯣ ꯃꯣꯏꯅꯤ ꯌꯥꯗꯣꯔꯤꯕ ꯌꯥꯔꯣꯏꯗꯣꯔꯤꯕ ꯈꯪꯗꯦ ꯁꯥꯇ꯭ꯔ ꯁꯛꯇ꯭ꯔꯁꯤꯡꯗꯨꯒ
ꯍꯣꯏ ꯌꯦꯡꯉꯣ ꯍꯦꯛ ꯌꯥꯕ꯭ꯔꯥ ꯌꯥꯗꯕ꯭ꯔꯥꯗ
ꯊꯥ ꯑꯃꯗꯤ ꯀꯩꯁꯨꯗꯤ ꯐꯥꯔꯣꯏꯕꯀꯣ ꯑꯗꯨ ꯑꯣꯏꯔꯁꯨ ꯎ ꯊꯥ ꯑꯃꯒꯤ ꯃꯌꯥꯗꯤ ꯑꯣꯏꯗꯣꯏꯅꯦꯕ
ꯎꯝ ꯑꯁ ꯅꯪ ꯊꯕꯛꯇꯤ ꯌꯥꯝ ꯍꯥꯞꯄꯤꯅꯤꯅꯦ ꯅꯪꯉꯣꯟꯗ ꯍꯥ
ꯎꯝ ꯎꯝ
ꯊꯕꯛꯇꯤ ꯃꯩꯅꯤꯅ ꯍꯥꯞꯄꯤꯁꯠ
ꯃ
ꯎꯝ
ꯐꯨꯔꯤꯠꯁꯦ ꯈꯔ ꯀꯣꯠꯂꯦꯗ ꯉꯁꯥꯏ ꯂꯩꯔꯛꯑꯦ ꯍꯥꯏꯕꯗꯣ ꯑꯩꯅ
ꯅꯪꯉꯣꯟꯗ ꯆꯥꯔꯦ ꯂꯩꯥꯏꯔꯩ ꯅꯠꯇ꯭ꯔꯣ
ꯑꯩꯉꯣꯟꯗꯗꯤ ꯆꯞ ꯆꯥꯏꯗ ꯏꯅꯥꯎꯅꯨꯄꯤꯗ ꯈꯔ ꯀꯣꯠꯄ ꯍꯥꯏꯗꯤ ꯃꯧꯅꯁꯨ ꯃꯧꯅꯁꯨ ꯂꯩꯁꯥꯕꯤꯅꯁꯨ ꯂꯣꯏ ꯂꯤꯠꯄ ꯌꯥꯕ ꯏꯆꯝ ꯆꯝꯕ ꯐꯨꯔꯤꯠ ꯇꯤꯁꯟꯅ ꯀ꯭ꯔꯣꯞ ꯀ꯭ꯔꯣꯞ ꯑꯣꯏꯕ ꯐꯤꯗꯥ ꯌꯥꯝ ꯐꯕ ꯍꯥꯏꯇꯥꯔꯦ
ꯎꯝ
ꯐꯤꯗꯥ ꯐꯃꯟꯕꯒꯤ ꯑꯩꯅ ꯂꯩꯔꯛꯄ ꯑꯗꯨꯝ
ꯑꯩꯅ ꯉꯁꯥꯏ ꯋꯥꯛꯀꯤꯡ ꯆꯦꯟꯕꯒꯤ ꯐꯨꯔꯤꯠ ꯈꯨꯗꯥꯡ ꯑꯁꯥꯡꯕ ꯑꯃ ꯂꯧꯔꯛꯑꯦ ꯑꯗꯨꯒ ꯈꯣꯡꯒ꯭ꯔꯥꯎ ꯗꯨꯃꯒ ꯈꯣꯡꯒ꯭ꯔꯥꯎꯗꯤꯅꯦ ꯆꯥꯅꯤ ꯌꯥꯡꯈꯩ ꯄꯤꯍꯧꯋꯤ
ꯑꯆꯥꯕ ꯌꯥꯎꯗꯦ ꯍꯥꯏꯕ ꯌꯥꯎꯍꯧꯗꯦꯕ ꯅꯪꯉꯣꯟꯗ ꯑꯆꯥꯕ ꯌꯥꯎꯔꯛꯄ꯭ꯔꯣ
ꯌꯥꯎꯔꯛꯑꯦ ꯅꯪ ꯅꯪꯉꯣꯟꯗ ꯑꯆꯥꯕ ꯌꯥꯎꯗꯦ ꯍꯥꯏꯗꯨ ꯀꯩꯒꯤꯅꯣ ꯁꯥꯡꯕꯩꯔꯣ ꯈꯣꯡꯒ꯭ꯔꯥꯎꯅ
ꯅꯠꯇꯦ ꯈꯣꯡꯒ꯭ꯔꯥꯎꯗꯣ ꯑꯅꯝꯕꯅ ꯀꯩꯅꯣꯗ ꯂꯥꯛꯄ ꯍꯥꯏꯇꯥꯔꯦ ꯑꯥ ꯀꯩ ꯍꯥꯏꯅꯤ ꯃꯁꯥꯒꯤ ꯐꯤꯇꯦꯠ ꯑꯣꯏꯕꯒꯤ ꯏꯂꯥꯁꯇꯤꯛ ꯑꯣꯏꯗꯕꯤꯗ ꯃꯁꯥꯒꯤ ꯐꯤꯇꯦꯠ ꯑꯣꯏꯕ ꯀꯥꯡꯕꯨꯗꯣ ꯏꯂꯥꯁꯇꯤꯛ ꯃꯇꯦꯛ ꯌꯥꯎꯕꯤꯗꯣ
ꯎꯝ ꯎꯝ ꯑꯩꯗꯤ ꯑꯩꯗꯨ ꯅꯠꯇꯦ ꯀꯤꯁꯟꯕꯤꯗꯣ
ꯎꯝ ꯀꯤꯁꯟꯕꯤꯗꯨꯅ ꯐꯩꯌꯦꯕ ꯑꯩꯗꯨ ꯑꯩꯅ ꯊꯦꯡꯅꯕꯗꯣ ꯀꯤꯁꯟꯕꯤꯗꯨ ꯑꯣꯏꯗꯦꯕ ꯑꯗꯨꯒꯤ ꯇꯜꯂꯕ ꯑꯗꯣ ꯑꯌꯥꯡꯕ ꯋꯥꯛꯀꯤꯡ ꯆꯦꯟꯕꯗ ꯅꯨꯡꯉꯥꯏꯒꯗꯕꯕꯨꯗꯤ ꯌꯥꯍꯧꯋꯦꯕꯀꯣ ꯑꯗ ꯑꯩꯅ ꯑꯃ ꯑꯩꯅ ꯑꯃ ꯈꯜꯂꯝꯃꯕꯅꯦꯕ ꯏꯅꯥꯎꯅꯨꯄꯤꯅ ꯉꯥꯡꯉꯛꯄ ꯑꯗꯨꯒ ꯅꯣꯏꯒꯤ ꯏꯚꯦꯝꯃꯗꯨꯁꯨ
ꯍꯜꯂꯛꯀꯗꯕ ꯀꯌꯥꯝ ꯋꯥꯠꯂꯤꯒꯦ
ꯒꯦ ꯀꯅꯥꯅꯣ ꯑꯩꯔꯣ
ꯅꯣꯏ ꯆꯥꯛ ꯉꯥꯏꯅꯔꯤꯗꯨꯕꯨ ꯍꯥꯏ
ꯈꯔ ꯋꯥꯠꯂꯤꯌꯦ
ꯒꯥꯔꯤ ꯁꯦꯝ ꯆꯠꯅꯈꯤꯕ ꯀꯥꯡꯕꯨꯗꯣ
ꯈꯔ ꯋꯥꯠꯈꯤꯅꯤ ꯃꯣꯏꯁꯦ ꯒꯥꯔꯤ ꯁꯦꯝꯒꯗꯕ ꯃꯦꯀꯥꯅꯤꯛꯇꯨꯅꯦ ꯌꯨ ꯉꯥꯎꯈ꯭ꯔꯕ꯭ꯔꯥ ꯈꯪꯗꯦ ꯉꯔꯥꯡ ꯍꯥꯎꯁꯤ ꯐꯥꯎꯒꯤ ꯍꯥꯏ ꯂꯥꯏꯟ ꯑꯗꯨꯗꯒꯤ ꯉꯁꯥꯏ ꯑꯌꯨꯛ ꯌꯦꯟꯗꯥ ꯑꯉꯟꯕꯗꯒꯤꯅꯤ ꯐꯣꯟ ꯇꯧꯅꯅꯕ ꯑꯩꯅ ꯒꯥꯔꯤ ꯁꯦꯝꯅꯅꯕ ꯑꯩꯅ ꯐꯣꯟ ꯇꯧꯔꯤꯁꯦ
ꯑꯗꯨꯗꯤ ꯑꯃꯨꯛꯀ ꯇꯧꯔꯛ ꯌꯥꯒꯤꯅꯤꯅꯦ
ꯑꯩ ꯑꯝꯇ ꯇꯧꯔꯛꯈꯤꯒꯦꯍꯦ ꯌꯥꯕ꯭ꯔ ꯑꯝꯇ ꯌꯦꯡꯒꯦ ꯑꯩꯒꯤ ꯇꯥꯛꯁ ꯁꯨꯗ꯭ꯔꯤ ꯅꯪꯒꯤꯗꯤ ꯁꯨꯗꯣꯔꯦ ꯀꯌꯥ ꯋꯥꯠꯂꯤꯒꯦ ꯀꯩꯅꯣ ꯑꯩ ꯉꯁꯥꯏꯒꯤꯗꯒꯤ ꯇꯧꯁꯨ ꯇꯧꯗꯅ
ꯍꯣꯏ ꯌꯥꯕ꯭ꯔꯥ ꯌꯦꯡꯉꯣ
ꯌꯥꯏ ꯌꯦꯡꯅꯤ ꯑꯗꯨꯕꯨꯗꯤ ꯅꯪ ꯅꯪꯒꯤꯗꯤ ꯀꯌꯥ ꯁꯨꯔꯒꯦ ꯅꯪꯒꯤ ꯂꯣꯏꯗ꯭ꯔꯤꯕꯣ ꯑꯩꯉꯣꯟꯗ ꯑꯅꯤꯔꯛ ꯁꯨꯔꯦ ꯁꯤꯒ ꯀꯣꯜ ꯌꯥꯕ ꯃꯥ ꯅꯣꯡꯃꯒꯤ ꯇꯧ ꯑꯗꯨꯝ ꯇꯧꯁꯟꯕ ꯌꯥꯕ꯭ꯔꯣ
ꯌꯥꯏꯌꯦ
ꯑꯣ ꯆꯪꯕ ꯍꯧꯔꯕꯣ
ꯍꯧꯗ꯭ꯔꯤꯗ
ꯗ꯭ꯔꯤꯗ ꯑꯥ ꯃꯣꯏꯒꯤ ꯀꯨꯟꯊ꯭ꯔꯥ ꯅꯠꯇ꯭ꯔꯒ ꯀꯨꯟ ꯊꯥꯔꯦ ꯍꯥꯏꯕꯗꯣ ꯑꯗꯨ ꯂꯣꯏꯔꯀꯥꯟꯗꯅꯣ ꯆꯪꯉꯛꯇꯣꯏꯁꯦ
ꯑꯥ ꯑꯥ ꯑꯗꯨꯃꯥꯏꯅ ꯑꯣꯏꯔꯝꯅꯤ
ꯑꯣ
ꯎ ꯅꯪꯒꯤꯗꯣ ꯌꯥꯕ꯭ꯔꯥ ꯌꯦꯡꯉꯣꯕꯀꯣ ꯌꯥꯗ꯭ꯔꯗꯤ ꯍꯥꯏꯔꯛꯑꯣ ꯑꯗꯨꯗꯣ ꯑꯩ ꯑꯃꯨꯛ ꯇꯧꯔꯛꯀꯦꯕ ꯑꯗꯨꯒ
ꯎ ꯍꯣꯏ ꯍꯣꯏ
ꯎꯝ
ꯐꯅꯤ ꯐꯅꯤ ꯁꯤ ꯁꯤꯕꯨ ꯂꯣꯏꯕꯗꯤ ꯂꯣꯏꯗꯧꯔꯦ ꯃꯅꯤꯠ
ꯍꯣꯏ
ꯁꯤ ꯌꯥꯝ ꯅꯨꯡꯉꯥꯏꯇꯕ ꯑ ꯑꯃꯅ